ꯑꯣꯐ
ꯐꯥꯕꯤꯂꯤꯔꯤꯕ꯭ꯔꯣ
ꯑꯣ
ꯀꯩꯗꯧꯔꯤꯒꯦ
ꯍ
ꯀꯩ ꯍꯥꯏꯅꯣ
ꯀꯥꯗ ꯑꯗꯨꯝ ꯂꯩꯌꯦ ꯇꯥꯗꯕ꯭ꯔꯣ
ꯇꯥꯏꯌꯦ ꯀꯥꯗ ꯀꯩꯗꯧꯔꯤꯅꯣ ꯍꯨꯖꯤꯛ
ꯑ ꯀꯩꯁꯨ ꯇꯧꯗꯦꯗ ꯁꯨꯝ ꯐꯝꯃꯒ ꯐꯝꯃꯒ ꯍꯤꯞꯄꯒ ꯑꯗꯨꯝ ꯂꯩꯑꯦ ꯆꯠꯊꯣꯛ ꯆꯠꯁꯤꯟ ꯅꯣꯡ ꯆꯨꯕꯅꯤꯅ ꯃꯄꯥꯟꯁꯨ ꯊꯣꯛ ꯄ ꯌꯥꯗ ꯍꯥ ꯃꯊꯛꯂꯩ
ꯃꯊꯪ ꯂꯩꯀꯥꯏ ꯃꯊꯪ ꯂꯩꯀꯥꯏꯗꯔꯣ ꯑꯣ ꯑꯉꯥꯡꯒꯤ ꯃꯅꯥꯛ ꯇꯔꯣ ꯅꯠꯇ꯭ꯔꯒ ꯀꯅꯥꯒꯤ ꯃꯅꯥꯛꯇꯛ ꯑꯣ
ꯎꯝ ꯏꯊꯟꯗꯅꯤꯗ ꯍꯣꯏ ꯉꯝꯁꯦ ꯈꯥꯏꯅꯕ ꯉꯝ
ꯑꯦ ꯑꯦ ꯐꯩꯌꯦ ꯐꯩꯌꯦ ꯅꯨꯡꯁꯤꯒꯗꯕꯅꯤ ꯑꯉꯥꯡꯕꯨꯗꯤ ꯀꯔꯤꯅꯣ
ꯑꯉꯥꯟꯗꯤ ꯍꯧꯖꯤꯛ ꯂꯩꯇꯦꯗ ꯃꯥ ꯍꯣꯔꯦꯟ ꯃꯃꯥꯗꯣ ꯂꯧ ꯀꯨꯝꯒꯅꯤ ꯍꯥꯏꯗꯣ ꯑꯩꯕꯨ ꯈꯤꯇꯪ ꯌꯦꯡꯕꯤꯌꯣ ꯍꯥꯏꯕ ꯑꯗꯨꯒꯤ ꯂꯥꯛꯄꯅꯤꯅ
ꯐꯔꯦꯟ
ꯉꯍꯛ ꯂꯥꯏꯔꯤꯗꯤ ꯑꯃꯨꯛ ꯆꯪꯒꯅꯤ ꯃ ꯃꯕꯥ ꯅꯤꯅ ꯗꯨꯀꯥꯟꯗ ꯊꯣꯛꯈꯤꯕꯅꯤ ꯈꯔ ꯂꯩꯔꯒ ꯑꯃꯨꯛ ꯂꯥꯛꯀꯅꯤ ꯗꯨ ꯅꯪꯗꯤ ꯀꯩꯗꯧꯔꯤꯅꯣ
ꯑꯩ ꯁꯨ ꯌꯨꯝꯒꯤ ꯊꯕꯛ ꯂꯣꯏꯁꯤꯜꯂꯒ ꯑꯗꯨꯝ ꯂꯩ ꯅꯣꯡ ꯆꯨꯕꯅꯤꯅ ꯊꯕꯛ ꯎꯝ
ꯊꯕꯛ ꯍꯥꯏꯕꯨ ꯀꯔꯤꯅꯣꯍꯦ ꯑ ꯂꯩꯁꯥꯕꯤ ꯃꯧꯒꯤ ꯊꯕꯛ ꯍꯥꯏꯕꯗꯨꯅꯤꯗ
ꯑꯁ ꯊꯕꯛ ꯍꯩꯕꯤꯅꯤꯅ ꯊꯕꯛ ꯉꯥꯛꯇ ꯁꯨꯔ ꯂꯩꯕ ꯃꯥꯜꯂꯦꯀꯣ
ꯍꯣꯏ ꯍꯥꯏꯔꯁꯦ ꯗꯨꯃꯥꯏꯅ
ꯅꯪꯒꯨꯝꯅ ꯅꯪꯒꯨꯝꯅ ꯆꯤꯟꯕ ꯆꯤꯟꯕꯁꯤꯗ ꯂꯩꯇ꯭ꯔꯦ ꯑꯩꯈꯣꯢ ꯈꯨꯟꯗꯤ
ꯑꯦꯑꯍꯥꯍꯥ ꯑꯁꯦꯡꯕ ꯂꯩꯔꯝꯃꯔꯣꯏ
ꯑꯗꯨꯅꯦ ꯍꯣꯏ ꯌꯥꯝ ꯆꯤꯟꯕ ꯃꯥꯜꯂꯦꯕ
ꯍꯣꯏ ꯅꯅꯥꯎꯅꯨꯄꯤꯅꯁꯨ ꯍꯥꯏꯕꯅꯦ ꯅꯨꯡꯇꯤꯒꯤ ꯊꯕꯛ ꯆꯤꯜꯂꯦ ꯊꯕꯛ ꯆꯤꯜꯂꯦ ꯍꯥꯏꯅ ꯑꯁꯦꯡꯕꯁꯨ ꯍꯆꯤꯜꯂꯤꯕ ꯈꯪꯗꯦ ꯆꯠꯊꯣꯛꯄ ꯃꯇꯝ ꯂꯩꯇꯦ
ꯍꯣꯏ ꯅꯨꯡꯇꯤꯕꯤ ꯅꯪꯅ ꯍꯥꯏꯔꯤꯁꯦ ꯅꯣꯡ ꯅꯣꯡꯃ ꯈꯛꯇꯪ ꯀꯣꯜ ꯇꯧꯔꯛꯑꯗꯤꯀꯣ ꯑꯁ ꯑꯩꯁꯤ ꯊꯕꯥꯜ ꯃꯥꯏꯟ ꯁꯨꯢꯌꯦ ꯑꯁꯤ ꯂꯩꯌꯦ ꯅꯨꯡꯇꯤꯒꯤꯅꯤ ꯅꯪꯅ ꯍꯥꯏꯔꯤꯁꯦ ꯊꯕꯛ ꯑꯗꯨꯝ ꯆꯤꯟꯂꯒ ꯂꯥꯛꯌꯦꯕ
ꯇꯧꯕ꯭ꯔꯥ ꯈꯪꯗꯦ ꯅꯣꯏꯗꯤ ꯊꯕꯛ ꯑꯃꯐꯥꯎ ꯁꯨꯗꯕ꯭ꯔꯥ ꯒ꯭ꯌꯥꯟ ꯇꯥꯗ꯭ꯔꯦ ꯑꯩ ꯁꯨ ꯑꯦꯖ ꯅꯨꯡꯉꯥꯏꯅ ꯂꯩ ꯊꯥꯕꯛ ꯁꯨꯗ꯭ꯔꯁꯨ ꯂꯩꯕ ꯑꯦ ꯂꯩꯕ ꯅꯨꯡꯉꯥꯏꯕꯅꯤꯅꯦ ꯊꯕꯛ ꯁꯨꯗ꯭ꯔꯗꯤ ꯑꯗꯣ ꯑꯩꯈꯣꯏꯒꯤꯗꯤ ꯅꯨꯡꯇꯤꯒꯤ ꯂꯩꯕꯅꯤꯅ ꯎꯄꯥꯏ ꯂꯩꯖꯗꯤꯌꯦ
ꯊꯕꯛ ꯂꯩꯌꯦ ꯊꯕꯛꯄꯨꯨꯗꯤ ꯌꯥꯝ ꯂꯩꯌꯦꯕ ꯑꯗꯣ ꯇꯟꯕꯒꯤ ꯁꯨꯗꯕꯤꯅꯦ
ꯎꯝ ꯑꯁ ꯉꯁꯤꯗꯣ ꯐꯤꯔꯣꯜ ꯁꯨꯅꯤꯡꯉꯥꯏ ꯌꯥꯝ ꯂꯩꯌꯦ ꯑꯗꯨ ꯅꯣꯡꯁꯤꯅ ꯎꯄꯥꯏ ꯂꯩꯇ꯭ꯔꯦ
ꯑꯗꯨꯅꯦ ꯅꯣꯡ ꯃꯥꯔꯛꯁꯤꯗ
ꯑꯗꯨꯅꯦ ꯅꯣꯡ ꯆꯨꯕꯅꯤꯅ ꯁꯨꯕ ꯌꯥꯗꯕꯒꯤ ꯁꯨꯗ꯭ꯔꯦ ꯍꯥꯏꯕ ꯎꯝ ꯑꯗꯨꯅꯦ
ꯅꯣꯡ ꯃꯔꯛꯁꯤꯗ ꯀꯅꯥꯅ ꯐꯤ ꯁꯨꯅꯒꯦ ꯅꯪ ꯉꯥꯎꯕꯤ ꯇꯥꯔꯝ ꯇꯥꯅꯤ
ꯑꯗꯨꯒꯤ ꯁꯨꯗ꯭ꯔꯕꯅꯦ
ꯑꯗꯨ ꯅꯣꯏ ꯃꯥꯗꯤ ꯀꯥꯏ ꯆꯠꯀꯦ
ꯑꯥ ꯃꯊꯛ ꯂꯩꯀꯥꯏꯗ ꯊꯕꯛ ꯆꯠꯈꯤꯌꯦ
ꯑꯣ ꯃꯥꯃꯁꯦ ꯅꯨꯡꯇꯤꯒꯤ ꯌꯥꯝ ꯉꯟ ꯉꯟꯅ ꯆꯠꯂꯦ ꯍꯥꯏꯅ ꯇꯥꯢꯅꯦ ꯏꯃꯥꯅ ꯉꯔꯥꯡ ꯍꯥꯏꯕ ꯍꯣꯏ ꯂꯝꯕꯤꯁꯨ ꯌꯥꯝ ꯐꯠꯇꯦ ꯍꯥꯏꯌꯦꯀꯣ ꯑꯗꯨ
ꯑꯣ ꯑꯣꯏꯔꯝꯒꯅꯤ ꯉꯁꯤ ꯆꯥꯛ ꯆꯥꯗꯕꯤ ꯆꯠꯈꯤꯕꯅꯤ ꯈꯪꯕ꯭ꯔꯥ
ꯊꯕꯛ ꯁꯨꯕ ꯉꯝꯒꯗꯔꯣ ꯑꯗꯨꯗꯤ ꯑꯦ
ꯑꯗ ꯃꯊꯛ ꯂꯩꯀꯥꯏꯗ ꯑꯩꯈꯣꯏꯒꯤ ꯃꯤ ꯑꯥ ꯑꯩꯈꯣꯏꯒꯤ ꯃꯤ ꯌꯥꯝ ꯂꯩꯕꯗꯣ ꯑꯗꯨꯗ ꯆꯥꯕ ꯆꯠꯈ꯭ꯔꯦ ꯑꯗꯨꯒ ꯉꯁꯥꯏ ꯐꯣꯟ ꯇꯧꯔꯛꯑꯒ ꯆꯥꯔꯕ꯭ꯔꯣ ꯀꯃꯥꯏ ꯇꯧꯔꯤꯒꯦ ꯍꯥꯏꯅ ꯍꯣꯏ ꯍꯦꯛ ꯂꯥꯛꯄꯒ ꯆꯥꯏꯑ‌ꯦ ꯑꯗꯨꯒ ꯍꯧꯖꯤꯛ ꯅꯣꯡ ꯇꯥꯕꯅꯤꯅ ꯊꯕꯛ ꯁꯨꯕ ꯌꯥꯗꯦ ꯑꯗꯨꯒꯤ ꯑꯥ ꯅꯨꯡ ꯁꯥꯟꯅꯕꯗꯣ ꯑꯉꯥꯡ ꯅꯤꯡ ꯁꯥꯟꯅꯕꯗꯣ ꯈꯪꯕ꯭ꯔꯣ ꯑꯗꯣ ꯁꯅꯔꯒ ꯂꯩꯌꯦ ꯍꯥꯏꯌꯦ ꯃꯣꯏ ꯃꯣꯏ ꯃꯣꯏꯒꯤ ꯄꯥꯔ ꯇꯤꯗꯣ ꯃꯣꯏꯒꯤ ꯃꯃꯥꯟꯅꯕꯤꯁꯤꯡꯒ ꯁꯅꯥ ꯑꯩꯗꯤ ꯅꯣꯛꯄꯗꯣ ꯍꯧꯖꯤꯛ ꯅꯨꯡ ꯑꯦ ꯅꯨꯡ ꯁꯥꯟꯅꯕꯗꯣ ꯑꯗꯨ ꯁꯥꯟꯅꯔ ꯂꯩꯕꯅꯦ ꯅꯣꯡ ꯇꯥꯕꯒꯤ ꯅꯣꯡ
ꯑꯍꯥ ꯍꯣꯏ ꯅꯣꯡ ꯆꯨꯕꯒꯤ ꯊꯕꯛꯁꯨ ꯁꯨꯕ ꯌꯥꯔꯝꯃꯣꯏ ꯃꯣꯏꯗꯣ ꯑꯗꯨꯒ ꯉꯁꯥꯏ ꯑꯌꯨꯛꯇꯒꯤ ꯅꯣꯡꯁꯨ ꯀꯟꯅ ꯆꯨꯢꯌꯦꯅ
ꯑꯣꯏ ꯑꯗꯨꯒꯤ ꯑꯣꯏꯔꯝꯒꯅꯤ ꯑꯩꯈꯣꯏꯗꯣ ꯍꯧꯒꯠꯄꯗꯣ ꯉꯟꯇꯥ ꯍꯧꯒꯠꯄ ꯉꯝꯗ꯭ꯔꯦ ꯊꯦꯡꯅꯥ ꯍꯧꯒꯠꯂꯦ ꯑꯗꯨꯒꯤ ꯆꯥꯛ ꯌꯦꯟꯁꯥꯡ ꯂꯣꯏꯁꯤꯟꯕ ꯉꯝꯗ꯭ꯔꯦ ꯌꯦꯡꯉꯦ ꯑꯗꯨ ꯑꯩꯒꯤ ꯀꯔꯤꯅꯣ ꯅꯦꯠ ꯌꯗꯥꯗꯅ ꯃꯆꯤꯡ ꯀꯥꯔꯒ ꯑꯗꯨꯝ ꯇꯨꯝꯃꯦ
ꯀꯩꯗꯧꯔꯦ ꯅꯪꯅ‌ꯦ ꯑꯁ ꯑꯣ ꯉꯔꯥꯡ ꯑꯣ ꯍꯣ ꯍꯣ ꯉꯔꯥꯡ ꯅꯦꯠ ꯌꯥꯗ ꯗꯝꯅꯤ ꯍꯣꯏ ꯍꯣꯏ ꯑꯩꯁꯨ ꯕꯣꯜ ꯌꯦꯡꯕ ꯂꯣꯏꯔꯒ ꯆꯪꯕꯅꯦꯕ ꯆꯪꯉꯒ ꯕꯣꯜꯗ‌ꯣ ꯌꯦꯡꯕ ꯌꯥꯗꯦ ꯑꯦ ꯅꯦꯠꯇꯣ ꯑꯝꯇ ꯌꯥꯗꯦꯕ ꯉꯔꯥꯡ ꯔꯤꯜꯁꯀꯨꯝꯕ ꯌꯦꯡꯒꯦ ꯇꯧꯕꯅꯦꯕ ꯌꯥꯗꯦꯕ
ꯃꯊꯛ ꯂꯩꯀꯥꯏꯒꯤ ꯅꯪ ꯅꯪꯒꯤ ꯅꯅꯥꯎꯅꯨꯄꯤꯗꯨꯅ ꯂꯥꯛꯑꯣꯗꯤ ꯍꯥꯏꯕꯅꯦꯕ ꯌꯦꯡꯃꯤꯟꯅꯁꯦ ꯂꯥꯛꯑꯣ ꯍꯥꯏꯕꯅꯦ ꯑꯩꯅ ꯑꯁ ꯑꯩꯒꯤ ꯐꯣꯟꯗꯣ ꯌꯦꯡꯕ ꯌꯥꯕꯣ ꯀꯔꯤꯒꯤ ꯆꯠꯊꯣꯛ ꯆꯠꯁꯤꯟ ꯍꯥꯏꯕꯗꯤ ꯌꯨꯝꯁꯨ ꯂꯥꯞꯇ꯭ꯔꯗꯤ ꯐꯕ ꯑꯃꯨꯛ ꯅꯛꯑꯗꯤ ꯐꯕ ꯂꯥꯞꯄꯅꯤꯅ ꯑꯗꯨꯒ ꯅꯣꯡꯒ ꯑꯍꯣꯏ ꯑꯗꯨꯅꯦ ꯑꯗꯨꯒꯤ ꯑꯩꯗꯣ ꯆꯠꯇ꯭ꯔꯕꯅꯦꯕ ꯑꯗꯨꯒꯗꯤ ꯑꯩꯒꯤ ꯌꯦꯡꯕ ꯌꯥꯔꯛꯇꯕꯁꯤꯗ ꯑꯩꯅ ꯑꯥ ꯆꯠꯂꯝꯃꯁꯨ ꯐꯒꯗꯕꯅꯤ ꯍꯥꯏꯅ ꯑꯣ ꯑꯁ ꯑꯗꯨꯒ ꯃꯥꯅꯁꯨ ꯑꯩꯅ ꯂꯥꯛꯑꯣ ꯍꯥꯏꯗ꯭ꯔꯣ ꯍꯪ ꯑꯁ ꯑꯩ ꯏꯊꯟꯗ ꯑꯃꯨꯛ ꯆꯠꯄꯗꯣ ꯐꯔꯛ ꯇꯥꯈ꯭ꯔꯕ
ꯑꯁ ꯌꯥꯏꯅ ꯑꯗꯨꯛ ꯌꯥꯝ ꯅꯛꯄꯁꯤꯕꯨ
ꯑꯩꯒꯤ ꯐꯣꯟꯗ ꯏꯃꯥ ꯗꯣ ꯌꯦꯡꯉꯁꯤ ꯍꯥꯏꯅ ꯍꯧꯒꯠꯄꯅꯦꯕ ꯑꯩꯅ ꯄꯨꯡ ꯇꯥꯔꯦ ꯍꯥꯏꯕꯗꯨꯗ ꯑꯗꯨꯒ ꯏꯁꯄꯤꯀꯔꯒ ꯀꯩꯒ ꯊꯥꯔꯒ ꯍꯧ ꯍꯦꯛ ꯍꯧꯕꯗ ꯆꯞꯄꯗꯨꯗ ꯌꯥꯗ꯭ꯔꯕ ꯑꯗꯨꯒꯤ ꯑꯁ ꯃꯥꯁꯨ ꯑꯃꯨꯛ ꯇꯨꯝꯈ꯭ꯔꯦ ꯑꯩꯅ ꯌꯦꯡꯅꯤꯡꯕꯗꯨꯗꯣ ꯑꯩꯈꯣꯏꯒꯤ ꯃꯤ ꯑꯣꯏꯕꯅꯤꯅ ꯑꯦꯁ ꯐꯖꯕ꯭ꯔꯥ ꯐꯖꯗꯕ꯭ꯔꯥ ꯑꯩꯈꯣꯏꯒꯤ ꯍꯥꯏꯔꯗꯤ ꯌꯦꯡꯅꯤꯡꯉꯦꯗꯅ
ꯎꯝ ꯍꯣꯏ ꯍꯣꯏ ꯌꯦꯡꯉꯦ ꯑꯩꯈꯣꯏꯁꯨ ꯉꯔꯥꯡ ꯗꯨꯀꯥꯟ ꯐꯝꯕ ꯏꯅꯦꯗꯣ ꯑꯗꯨ ꯁꯨ ꯂꯥꯛꯑꯦꯕ ꯃꯥꯁꯨ ꯂꯥꯛꯑꯒ ꯏꯄꯥꯁꯨ ꯌꯦꯡꯅꯤꯕ ꯉꯔꯥꯡꯗꯤ
ꯑꯣ ꯍꯌꯦꯡ ꯑꯦ ꯀꯩꯅꯣ ꯍꯧ ꯍꯧꯔꯗꯤ ꯌꯦꯡꯕ ꯅꯨꯡꯉꯥꯏꯔꯅꯤ ꯀ꯭ꯋꯥꯇꯔ ꯍꯧꯔꯅꯤꯅ
ꯍꯣꯏ ꯎꯝ ꯅꯨꯡꯉꯥꯏꯔꯅꯤ ꯍ‌ꯧ ꯑꯗꯣ ꯅꯨꯡꯗꯤ ꯅꯨꯡꯁꯤꯌꯦ ꯑꯗꯣ ꯅꯨꯡꯁꯨ ꯅꯨꯡꯉꯥꯏꯌꯦ
ꯅꯍꯥꯟꯒꯤꯗꯨ ꯑꯩꯅ ꯅꯍꯥꯟꯒꯤ ꯀꯩꯅꯣꯒꯤꯗꯣ ꯌꯥꯝ ꯑꯐꯥꯎ ꯑꯐꯥꯎꯕ ꯑꯃ ꯑꯃꯗ‌ꯣ ꯍꯪꯉ ꯉꯔꯥꯡꯒꯤ ꯑꯐꯥꯎꯕ ꯅꯠꯇꯕ ꯑꯃꯗꯣ ꯑꯉꯥꯡꯕ ꯈꯣꯏꯗꯣ ꯑꯗꯨ ꯈꯣꯏꯒꯤ ꯑꯗꯨ ꯌꯥꯝ ꯌꯦꯡꯕ ꯌꯥꯝ ꯅꯨꯡꯉꯥꯏ ꯃꯣꯏ ꯃꯕꯥꯅꯤ ꯁꯥꯟꯅꯕꯗꯣ ꯑꯩꯗꯤ ꯇꯞ ꯇꯞꯅ ꯁꯥꯟꯅꯔꯒ ꯑꯁ ꯌꯦꯡꯕ ꯌꯥꯝ ꯅꯨꯡꯉꯥꯏ ꯃꯕꯥꯅꯤꯗꯣ ꯉꯔꯥꯡꯒꯤꯗꯤ ꯈꯔ ꯑꯁ ꯑꯩꯗꯤ ꯇꯜꯂꯦ ꯌꯦꯡꯕ ꯈꯔ ꯅꯨꯡꯉꯥꯏꯇꯒꯨꯝ
ꯍꯣꯏ ꯎꯝ ꯀꯩꯅꯣ ꯇꯦꯝꯗꯣ ꯅꯨꯡꯁꯤꯌꯦꯕ
ꯎꯝ
ꯇꯤꯝꯃ ꯗꯨꯗꯤ ꯅꯨꯡꯁꯤꯌꯦ ꯉꯝꯈꯤꯗꯕꯁꯤꯡꯗꯣ ꯅꯨꯡꯁꯤꯌꯦꯕ ꯉꯝꯕꯁꯤꯡꯗꯨꯗꯤ ꯍꯣꯏ ꯍꯔꯥꯎꯋꯦ ꯑꯗꯨ ꯑꯣꯏꯔꯁꯨ ꯉꯝꯗꯕꯁꯤꯡꯗꯨꯁꯨꯀꯣ ꯑꯃꯨꯛ ꯅꯨꯡꯁꯤꯑꯦꯕ
ꯑꯩꯅ ꯑꯩꯅ ꯐꯨꯠ ꯊꯥꯝ ꯑꯦ ꯑꯩꯒꯤ ꯌꯦꯡꯕ ꯌꯥꯗꯗꯅ ꯑꯩꯗꯣ ꯇꯨꯝꯊꯣꯛꯄꯗꯣ ꯄꯨꯡ ꯇꯔꯥꯃꯥꯊꯣꯏ ꯈꯔ ꯍꯦꯜꯂꯦꯕ ꯑꯗꯨ ꯑꯣꯏꯔꯗꯤ ꯑꯩꯒꯤꯗꯣ ꯃꯤꯅꯤꯠ ꯀꯌꯥꯔꯥ ꯆꯠ ꯈꯤꯕꯗꯣ ꯎꯝ ꯀꯨꯟ ꯑꯦ ꯍꯨꯝꯐꯨꯇꯔꯥ ꯍꯨꯝꯐꯨꯇꯔꯥ ꯍꯥꯏꯕ꯭ꯔꯥ ꯍꯨꯝꯐꯨꯇꯔꯥ ꯍꯦꯟꯈ꯭ꯔꯕꯅꯦꯕ ꯑꯗꯨ ꯍꯦꯜꯂꯦ ꯑꯗꯨꯒ ꯈꯨꯗꯛꯇ ꯆꯟꯕ ꯃꯥꯜꯂꯦ ꯃꯣꯏꯒꯤꯗꯣ
ꯃꯣꯏꯗꯣ ꯂꯥꯁꯇꯅꯦ ꯃꯤꯅꯤꯠ ꯀꯨꯟꯁꯨ ꯌꯧꯔꯝꯃꯣꯏ ꯃꯣꯏ ꯑꯍꯨꯝ ꯆꯟꯈꯤꯕꯗꯣ
ꯌꯧꯔꯝꯃꯔꯣꯏ ꯎꯝ
ꯍꯣꯏ ꯃꯤꯅꯤꯠ ꯀꯨꯟꯁꯨ ꯌꯧꯔꯝꯃꯣꯏ ꯑꯦ ꯃꯤꯔꯤꯠ ꯃꯤꯅꯤꯠ ꯀꯨꯟ ꯌꯧꯗꯦ ꯍꯥꯏ
ꯃꯤꯅꯤꯠ ꯀꯩꯅꯣ ꯇꯔꯥꯃꯔꯤ ꯑꯗꯨꯋꯥꯏꯗꯅꯦ ꯑꯃ ꯐꯥꯔꯁ ꯑꯍꯥꯟꯕ ꯃꯣꯏꯅ ꯆꯟꯈꯤꯕꯗꯣ ꯑꯩꯗꯤ ꯑꯁ ꯇꯟꯕꯗꯣ ꯑꯗꯨꯒ ꯄꯦꯅꯦꯜꯇꯤ ꯑꯃꯨꯛ ꯀꯥꯎꯋꯦ ꯑꯗꯨꯁꯨ ꯁꯨꯡꯉꯝ ꯉꯝꯗ꯭ꯔꯦ ꯑꯩꯗꯤ
ꯍꯣꯢ ꯍꯣꯏ ꯑꯗꯨ ꯑꯣꯏꯁꯨ ꯂꯥꯁ ꯑꯗꯩ ꯃꯣꯏ ꯑꯍꯨꯝꯃꯨꯛ ꯆꯠꯂꯦꯅ ꯑꯗꯨꯗꯤ ꯌꯥꯢꯗ ꯑꯗꯣ ꯅꯪ ꯍꯌꯦꯡꯗꯤ ꯌꯨꯝ ꯂꯩꯒꯗ꯭ꯔꯣ ꯆꯠꯊꯣꯛꯀꯗ꯭ꯔꯣ ꯅꯪ ꯍꯟꯗꯛ ꯂꯧ ꯆꯠꯇꯕ ꯃꯥꯜꯂꯦꯀꯣ
ꯂꯧ ꯂꯩꯇꯦ ꯑꯩꯈꯣꯏ
ꯅꯠꯇꯦ ꯅꯣꯏ ꯄꯩ ꯅꯣꯏ ꯂꯧ ꯂꯩꯇ꯭ꯔꯁꯨ ꯃꯊꯥ ꯃꯊꯛꯀꯤ ꯀꯩꯅꯣ
ꯀꯅꯥꯒꯤ
ꯀꯩꯅꯣꯁꯦ ꯃꯊꯟꯗ ꯂꯩꯕꯗꯣ
ꯃꯊꯟꯇ ꯂꯩꯕꯗꯣ ꯀꯅꯥꯅꯣ
ꯃꯊꯛꯇ ꯂꯩꯕꯗꯣ ꯅꯨꯄꯥ ꯑꯃ ꯃꯊꯟꯇ ꯍꯦꯛ ꯂꯥꯛꯄꯗꯣ ꯅꯣꯏꯗ ꯍꯦꯛ ꯂꯛꯕꯗꯣ ꯑꯩꯈꯣꯏ ꯏꯕꯣꯛ ꯍꯣꯏꯒꯤ ꯀꯩꯅꯣ ꯃꯅꯥꯛꯇ ꯂꯧ ꯑꯃ ꯂꯩꯌꯦꯅ
ꯑꯣ ꯑꯣ ꯑꯗꯨ ꯑꯗꯨ ꯑꯩꯈꯣꯏ ꯑꯩꯈꯣꯏꯒ ꯀꯩꯅꯣ ꯇꯧꯗ꯭ꯔꯦ ꯈꯪꯗꯦ ꯃꯣꯏ ꯃꯣꯏꯁꯨ ꯃꯤ ꯌꯥꯝꯕꯅꯤꯅ ꯃꯊꯛ ꯂꯩꯀꯥꯏꯒꯤ ꯃꯤ ꯌꯥꯝꯕꯅꯤꯅꯀꯣ
ꯑꯣ ꯅꯍꯥꯟꯈꯩꯗꯤ ꯌꯥꯝ ꯅꯍꯥꯟꯈꯩꯗꯤ ꯌꯥꯝ ꯆꯠꯄꯅꯦꯕ ꯍꯟꯗꯛꯇꯤ ꯁꯨꯡꯆꯠ ꯆꯠ ꯆꯠꯇ꯭ꯔꯦꯕꯥ ꯅꯣꯢꯗꯣ
ꯍꯣꯏ ꯋꯥꯏ ꯁꯪꯉꯦ ꯑꯗꯨꯅ
ꯑꯗꯨꯒꯤ ꯑꯩꯁꯨ ꯉꯥꯛꯂꯤꯕ ꯃꯣꯏꯗꯨ ꯅꯍꯥꯟꯈꯩꯗꯤ ꯌꯥꯝ ꯆꯠꯈꯤꯕꯗꯤꯢ ꯍꯟꯗꯛꯇꯤ ꯀꯩꯝ ꯆꯠ ꯆꯠꯇ꯭ꯔꯦꯅ ꯑꯩꯅ ꯉꯥꯛꯂꯒ ꯂꯩꯕꯅꯦꯕ ꯂꯧ ꯂꯣꯏꯈ꯭ꯔꯕꯣ ꯃꯣꯏꯗꯣ ꯂꯧꯗꯣ
ꯈꯪꯗꯦ ꯑꯩ ꯐꯥꯎꯅꯗ꯭ꯔꯦ ꯑꯃꯨꯛ ꯃꯣꯏ ꯍꯧꯖꯤꯛꯇꯤ ꯃꯤ ꯌꯥꯝꯈ꯭ꯔꯦꯅ ꯃꯣꯏꯁꯨ ꯃꯃꯥ ꯑꯅꯧꯕꯁꯨ ꯂꯥꯛꯈ꯭ꯔꯦ ꯃꯧ ꯑꯅꯧꯕꯁꯨ ꯂꯥꯛꯈ꯭ꯔꯦ ꯌꯥꯝ ꯂꯩꯈ꯭ꯔꯦꯅ
ꯑꯣ ꯃꯧ ꯑꯅꯧꯕ ꯂꯥꯛꯈ꯭ꯔꯦꯀꯣ ꯃꯣꯏꯀꯣ
ꯑꯣ ꯃꯧ ꯑꯅꯤ ꯁꯨꯈ꯭ꯔꯦ ꯑꯗꯨꯒꯤ ꯊꯕꯛꯁꯨ
ꯑꯣ ꯑꯣ ꯑꯣ ꯑꯣ ꯑꯗꯨꯒꯤ ꯑꯣꯏꯔꯝꯅꯤ ꯍꯣꯏ ꯑꯗꯣ ꯅꯣꯏꯃꯛ ꯈꯥꯔꯤꯁꯤꯗꯤ
ꯃꯈꯥꯒꯤꯁꯨ ꯃꯈꯥꯒꯤꯁꯨ ꯎꯝ ꯑꯇꯣꯞꯄꯅ ꯂꯣꯏꯌꯦ ꯑꯦ ꯀꯩꯅꯣ ꯇꯧꯋꯦ
ꯑꯣ ꯃꯣꯏ ꯃꯣꯏꯅ ꯇꯧꯗ꯭ꯔꯣ ꯍꯟꯗꯛ ꯑꯣ ꯑꯗꯨ ꯅꯣꯏꯗꯤ ꯋꯥꯏ ꯌꯥꯝ ꯁꯪꯉꯦꯅ ꯍꯟꯗꯛꯇꯤ ꯋꯥꯏ ꯁꯪꯅꯤꯗ ꯑꯗꯨꯅ
ꯑꯥ ꯈꯪꯗꯦ ꯀꯔꯤ ꯊꯥꯡꯖꯥ ꯅꯨꯃꯤꯠꯇ ꯂꯧ ꯆꯠꯁꯦꯗꯤ ꯍꯥꯏꯔꯛꯄꯅꯦ ꯅꯣꯏꯒꯤ ꯃꯅꯥꯛꯀꯤꯗꯣ ꯍꯧꯖꯤꯛ ꯅꯪꯅ ꯂꯩꯕꯗꯣ ꯑꯗꯨ ꯈꯣꯏꯗꯣ ꯈꯪꯗꯦ ꯑꯩ ꯆꯠ ꯆꯠꯀꯦꯔꯥ ꯢꯃꯥ ꯆꯠ ꯀꯦꯔꯥ ꯑꯃ ꯆꯠꯇꯕꯩ
ꯑꯩꯕꯨ ꯑꯣ ꯑꯩꯕꯨꯗꯤ ꯀꯧꯗꯦ ꯃꯣꯏꯗ
ꯑꯣ
ꯑꯩꯗꯤ ꯍꯟꯗꯛꯇꯤ ꯀꯧꯗ꯭ꯔꯣꯏꯗꯤ ꯆꯠꯂꯣꯏ ꯍꯥꯏꯅ ꯀꯧꯕꯥꯎ ꯃꯇꯝ ꯈꯛꯇ ꯆꯪꯉꯤꯅꯤ
ꯎꯝ ꯀꯧꯔꯛꯑꯣꯍꯦꯟ ꯅꯣꯏꯗꯤ ꯅꯣꯏꯒꯤ ꯂꯧ ꯂꯩꯇ꯭ꯔꯕ ꯅꯠꯇ꯭ꯔꯣ
ꯂꯩꯇ꯭ꯔꯦ ꯍꯟꯗꯛꯇꯤ ꯆꯤꯡꯒꯤ ꯂꯧ ꯉꯥꯛꯇꯅꯦ
ꯅꯣꯏꯒꯤꯗꯤ ꯆꯤꯡꯒꯤ ꯂꯩꯕꯅꯤꯅ ꯑꯍꯥꯎ ꯍꯥꯎꯕ ꯂꯩꯔꯤꯗꯨꯗꯤ ꯅꯣꯏ ꯃꯥ ꯏꯝꯐꯥꯜ ꯀꯔꯤ ꯀꯩꯅꯣꯗ ꯊꯣꯛꯀꯦꯔꯣ
ꯊꯣꯛꯇꯦꯗꯥ ꯍꯟꯗꯛꯇꯤ ꯉꯔꯥꯡꯗꯣ ꯂꯧ ꯆꯠꯂꯦꯕ ꯉꯁꯤꯁꯨ ꯆꯠꯀꯦꯅ ꯂꯩꯔꯝꯕꯅꯦꯕ ꯑꯉꯥꯡꯗꯣ ꯏꯃꯥꯒ ꯆꯠꯂꯦꯕ ꯂꯧ ꯏꯕꯥꯅꯤ
ꯎꯝ
ꯑ ꯀꯩꯅꯣ ꯃꯄꯥꯟꯗ ꯂꯩꯕꯗꯣ ꯏꯃꯥꯒꯤ ꯃꯆꯦꯗ
ꯑꯣ ꯑꯣ ꯑꯣ ꯀꯅꯥ ꯏꯃꯥꯒꯤ ꯃꯆꯦ ꯑꯣ ꯑꯣ
ꯃꯄꯥꯟꯗ ꯂꯩꯥꯏ
ꯑꯣꯏ ꯕꯦꯟ ꯑꯃ ꯑꯃ ꯂꯩꯏꯕꯗꯣ ꯃꯣꯏꯒ ꯆꯠꯂꯦꯕ ꯉꯔꯥꯡꯗꯣ ꯑꯗꯨꯒ ꯉꯁꯤꯁꯨ ꯆꯠꯁꯦꯅ ꯍꯥꯏꯅꯕꯅꯦꯕ ꯑꯩꯈꯣꯏ ꯑꯣ ꯉꯔꯥꯡꯁꯤꯗꯤ ꯑꯃꯨꯛ ꯅꯣꯡ ꯇꯨꯕꯗꯤꯀꯣ ꯉꯔꯥꯡꯗꯤ ꯅꯣꯡ ꯇꯨꯨꯔꯁꯨ ꯑꯥ ꯄꯨꯡ ꯇꯔꯦꯠ ꯅꯤꯄꯥꯜ ꯑꯗꯨꯋꯥꯏꯗ ꯑꯗꯨꯝ ꯌꯥꯏꯅ ꯑꯗꯨꯒꯤ ꯉꯔꯥꯡꯗ ꯆꯠꯄꯅꯦꯕ ꯉꯁꯤꯗꯤ ꯁꯨꯝ ꯁꯨꯝ ꯆꯠꯇ꯭ꯔꯦ ꯅꯣꯡ ꯆꯨꯕ ꯌꯥꯗꯕꯒꯤ ꯂꯩꯍꯧꯔꯦ ꯂꯣꯏꯅ ꯌꯨꯝꯗ ꯂꯩꯕꯒꯤ ꯑꯩ ꯁꯤꯗ ꯀꯥꯔꯛꯄꯅꯦ
ꯑꯣ
ꯁꯤꯗ ꯀꯔꯛꯑꯒ ꯎꯝ ꯄꯨ ꯅꯨꯄꯤꯗꯨꯗꯤ ꯂꯧ ꯑꯃꯨꯛ ꯆꯠꯀꯦ ꯍꯥꯏ ꯑꯩꯅ ꯀꯣꯜ ꯇꯧꯔꯒ ꯂꯧ ꯆꯠꯂ ꯂꯩꯥꯌꯦ ꯅꯪ ꯀꯩꯗꯧꯔꯦ ꯅꯣꯏꯗ ꯂꯥꯛꯄꯒꯤ ꯍꯪꯕꯅꯦ ꯑꯩꯅ ꯍꯥꯏꯕ ꯑꯣ ꯑꯩꯗꯤ ꯂꯧꯗ ꯂꯩꯑꯦꯍꯥꯏ ꯏꯁꯥ ꯊꯥꯖꯗꯅ ꯂꯧ ꯆꯠꯄꯩ ꯋꯥꯅꯤꯅ ꯃꯥꯗꯣ ꯉꯁꯤ
ꯑꯣ
ꯅꯪꯒꯤ ꯍꯣꯔꯦꯟ ꯀꯩ ꯌꯦꯟꯁꯥꯡ ꯇꯣꯡꯅꯤ
ꯇꯔꯣ
ꯎꯝ ꯍꯟꯗꯛꯀꯤ ꯌꯦꯟꯁꯥꯡꯁꯤꯗꯤꯀꯣ ꯍꯥꯎꯔꯕꯁꯤꯗꯤ
ꯑꯁ ꯍꯥꯎꯦ ꯑꯩꯒꯤꯗꯤ ꯍꯟꯗꯛ ꯌꯥꯝ ꯍꯥꯎꯋꯦ ꯑꯩꯒꯤꯗꯤ
ꯌꯥꯗ꯭ꯔꯦ ꯑꯩꯈꯣꯏꯒꯤꯗꯤ
ꯆꯦꯡꯒꯤ ꯌꯦꯟꯁꯥꯡ ꯌꯥꯝꯅ ꯍꯥꯎꯋꯦ ꯍꯥꯎꯋꯦ ꯍꯥꯏꯅꯔꯦ ꯉꯁꯤ ꯀꯔꯤ ꯀꯔꯝꯕ ꯂꯧꯅꯣ
ꯅꯪꯁꯨ ꯅꯣꯡꯃ ꯑꯩꯈꯣꯏꯒꯤ ꯂꯥꯛꯑꯣ ꯑꯁ ꯆꯥꯎꯔꯀꯣ ꯌꯥꯝ ꯅꯨꯡꯉꯥꯏꯕꯅꯦ ꯍꯣꯏ ꯆꯠꯁꯦ ꯑꯁꯤ ꯍꯞꯇꯥꯃꯨꯛ ꯑꯁꯤ ꯍꯞꯇꯥꯃꯨꯛ ꯆꯠꯀꯅꯤꯌꯦ
ꯍꯥꯏꯔꯛꯑꯣ
ꯀꯩꯅꯣ ꯃꯣꯏ ꯌꯥꯝ ꯈꯥꯕꯗꯣ
ꯇ ꯈꯥꯕ ꯑꯣ ꯑꯣ
ꯑꯈꯥꯕꯗ ꯑ ꯀꯔꯔ ꯑꯈꯥꯕ ꯍꯣꯏ ꯍꯣꯏ ꯑꯗꯨ ꯑꯗꯨꯒꯨꯝꯕꯁꯨ ꯌꯥꯝ ꯂꯥꯛꯑꯦꯕ
ꯐꯩꯅꯦ ꯅꯍꯥꯟ ꯅꯣꯏ ꯄꯤꯔꯛꯑꯦ ꯑꯩꯈꯣꯏꯗ ꯄꯤꯔꯛꯑꯦ ꯅꯣꯏ ꯎꯥ ꯑꯗꯨ ꯑꯃꯗꯤ ꯇꯤꯟ ꯆꯥꯔꯝꯃꯦ ꯑꯗꯨꯗꯣ ꯑꯣ ꯌꯥꯝ ꯄꯥꯟꯕꯔꯣ
ꯂꯧ ꯂꯧꯕꯕꯤꯔꯣ
ꯍꯣꯏ
ꯂꯧ ꯀꯥꯕ ꯂꯝ ꯂꯝꯕꯤꯗ ꯌꯥꯝ ꯐꯩꯌꯦ ꯑꯗꯨꯒꯤ ꯆꯠꯄ ꯌꯥꯝ ꯅꯨꯡꯉꯥꯏ
ꯍꯔꯅꯦ ꯑꯗꯨ ꯑꯣꯏ
ꯃꯣꯏꯅ ꯐꯖꯅ ꯁꯦꯝꯈ꯭ꯔꯦꯕ ꯑꯗꯣ ꯅꯣꯡꯃ ꯀꯣꯏꯕꯒꯤ ꯇꯥꯏꯞꯇ ꯆꯠꯁꯤꯅ